ꯍꯜꯂꯣ
ꯍꯥꯎ
ꯇꯥꯔꯕ꯭ꯔꯣ ꯍꯩ ꯍꯥ ꯋꯥꯗꯤ ꯋꯥꯔꯕꯅꯤ ꯐꯝꯔꯂꯩꯑꯦ ꯀꯩꯗꯧꯔꯤꯅꯣ ꯆꯥꯛ ꯆꯥꯔꯕ꯭ꯔꯣꯍꯥꯛꯇ ꯑꯗꯨꯝ ꯉꯥꯡꯂ ꯂꯩꯒꯗꯧꯕꯅꯤ ꯇꯧꯕ ꯈꯨꯗꯤꯡꯒꯤ
ꯇꯧꯅꯤ
ꯎꯄꯥꯏꯗꯤ ꯂꯩꯇꯕꯅꯤꯅ ꯁꯪꯗ꯭ꯔꯦꯗ ꯁꯥꯕꯅꯁꯨ
ꯍꯣꯏ ꯁꯥꯕꯅꯁꯨ ꯌꯥꯗ꯭ꯔꯦ
ꯑꯗꯨꯝ ꯉꯥꯡꯅꯕ ꯂꯣꯏꯕ ꯋꯥꯗ ꯑꯗꯨ ꯈꯣꯏꯒꯤ ꯍꯦꯔꯣꯒꯤ ꯋꯥꯔꯤꯗꯃꯨꯛ
ꯑꯈꯣꯏ ꯍꯦꯔꯣꯒꯤ ꯋꯥꯔꯤꯗꯣ
ꯈꯣꯏꯍꯦꯔꯣꯒꯤ ꯋꯥꯔꯤꯁꯦ ꯑꯣꯏꯔꯣꯏꯗꯕ ꯋꯥꯔꯤ ꯃꯊꯟꯇ ꯁꯥꯒꯠꯂꯒ ꯂꯩꯔꯕꯅꯦ
ꯍꯣꯏꯗ ꯒꯥꯔꯤ ꯃꯅꯥꯛꯇꯒ ꯂꯦꯞꯄ꯭ꯔꯒ ꯅꯩꯈꯥꯏꯕꯅꯦ
ꯃꯥꯒꯤꯗꯣ ꯑꯥ ꯁꯨꯃꯥꯏꯅ ꯇꯧꯕꯅꯦ ꯑꯩꯈꯣꯏꯅ ꯑꯥ ꯃꯥꯁꯦ ꯑꯗꯨꯃꯥꯏꯅ ꯇꯧꯗꯣꯔꯦ ꯍꯥꯏꯕꯁꯦ ꯁꯟꯗꯣꯛꯅꯤꯡꯉꯥꯏꯀꯣ
ꯑꯧ
ꯑꯣꯏ ꯏꯖꯠ ꯑꯃ ꯍꯥꯏꯗꯤ ꯑꯗꯨꯐꯧ ꯇꯧꯕ ꯉꯝꯃꯦ ꯑꯗꯨꯐꯧ ꯗꯣꯛꯇꯔꯐꯥꯎ ꯇꯧꯕ ꯉꯝꯃꯦ ꯍꯥꯏꯕꯒꯤ ꯑꯣꯏ ꯑꯣꯔꯝꯅꯤꯕ ꯍꯜꯂꯛ ꯑꯩꯗꯤꯀꯣ ꯃꯥ ꯍꯜꯂꯛꯀꯅꯤ ꯌꯥꯝ ꯊꯥꯖꯩ
ꯑꯣ ꯑꯁ ꯈꯪꯗ꯭ꯔꯦꯗ ꯎꯝ ꯃꯥꯁꯤꯁꯣ ꯅꯩꯕ ꯁꯥꯅꯤꯡ ꯃꯟ ꯕꯒꯤꯀꯣ
ꯅꯩꯕ ꯁꯥꯅꯤꯡꯅ ꯍꯟꯗꯛꯀꯤ ꯃꯥꯒꯤ ꯃꯁꯛꯄ ꯌꯦꯡꯉꯨꯅꯦ ꯃꯥꯟꯗꯦ ꯑꯃꯐꯥꯎ
ꯍꯣꯏ ꯃꯁꯥꯛꯁꯨ ꯐꯖ ꯊꯣꯛꯄ ꯃꯥꯂꯦ ꯈꯔ
ꯎꯝ ꯑꯩ ꯊꯖꯗꯦ ꯃꯥ ꯀꯩꯀꯩꯅꯣ ꯁꯤꯖꯤꯟꯅꯔꯝꯗꯧꯕ ꯃꯜꯂꯤ
ꯑꯣ
ꯈꯪꯗꯦ ꯃꯁꯛ ꯌꯥꯝ ꯃꯥꯟꯕ꯭ꯔꯣ ꯅꯪ ꯃꯤꯠꯇꯗꯤ
ꯃꯥꯗ꯭ꯟꯔꯦ ꯑꯁ ꯃꯁꯥꯒ ꯏ ꯐꯥ ꯐꯖꯥ꯭ꯔꯦ ꯏꯃꯣꯕ ꯃꯇꯨꯝ ꯑꯣꯏꯕꯗꯣ ꯍꯧꯖꯀꯤꯗꯤ ꯋꯥꯟꯗꯔꯐꯨꯜ ꯃꯇꯨꯝ ꯑꯣꯏꯈꯔꯦ
ꯃꯤ ꯂꯣꯏ ꯉꯛꯑꯝꯂꯅꯤ ꯃꯁꯛ ꯌꯥꯝ ꯈꯪꯗꯦ ꯌꯥꯝ ꯍꯣꯡꯉꯦ
ꯎꯝ ꯑꯁ ꯁꯤꯒꯨꯝꯕ ꯊꯕꯁꯦ ꯅꯣꯏꯁꯦ ꯗꯥꯎ ꯐꯥꯔꯕꯅꯤ ꯅꯣꯏꯒꯤ ꯃꯔꯨꯞ ꯅꯦꯅ ꯍꯥꯏꯅꯤꯉꯥꯏ ꯂꯩꯔꯤꯁꯦ ꯏꯅꯩ ꯅꯩꯔꯒ
ꯂꯩꯀꯥꯏꯁꯨ ꯂꯩ ꯀꯥꯏ ꯅꯩ ꯈ꯭ꯔ ꯖꯥꯠꯅꯤ
ꯎꯝ ꯈꯣꯡꯉꯨꯞꯇꯨꯒ ꯑꯅꯥꯎꯕ ꯂꯥꯏꯔꯦꯒꯨꯝꯕꯗꯤ ꯊꯥꯒꯠꯄꯗꯤ ꯈꯔ ꯂꯦꯞꯇꯤ ꯂꯦꯞꯄꯤ ꯑꯇꯩ ꯑꯦꯁꯊꯦꯇꯤꯛꯅꯦ ꯃꯤꯅꯦ ꯁꯔꯦꯁꯨ ꯑꯦꯁꯊꯦꯇꯤꯛ ꯁꯥꯔꯒ ꯐꯖꯕꯗꯤ ꯌꯥꯝ
ꯎꯝ
ꯅꯩꯔ ꯅꯩꯔꯕ ꯋꯥꯅꯤ ꯃꯤꯗꯤ
ꯅꯩꯕꯨ ꯅꯩꯕ꯭ꯔ ꯈꯪꯗꯦ ꯃꯥꯇꯧꯔꯤꯗꯣ
ꯅꯩꯃꯟꯗꯅ ꯌꯥꯔꯔꯣꯏ ꯍꯦ ꯗꯨꯗꯤ
ꯎꯝ ꯈꯪꯗꯦꯕ ꯑꯣꯏꯔꯣꯏꯗꯕ ꯋꯥꯗ ꯇꯧꯔꯒ ꯂꯩꯌꯦꯕ ꯒ꯭ꯌꯥꯟ ꯇꯗꯦ ꯑꯗꯣ ꯍꯣꯏ ꯃꯣꯏ ꯄꯩꯁꯥ ꯄꯥꯏꯕꯒꯤ ꯋꯥ ꯅꯤꯅꯀꯣ ꯍꯥꯏꯔꯨꯕꯁꯨ ꯌꯥꯗꯦ ꯑꯗꯨꯕꯨꯗꯤ
ꯑꯧ
ꯃꯣꯏꯒꯤ ꯑꯄꯥꯝꯕꯅꯤꯗ
ꯍꯥꯏꯔꯨꯅꯤꯒ ꯎꯝ
ꯍꯩ ꯁꯥꯕꯅꯁꯨ ꯌꯥꯗ꯭ꯔꯦꯅꯦ
ꯀꯔꯤ ꯏꯟꯖꯥꯡ ꯊꯣꯡꯕ ꯍꯧꯔꯕ꯭ꯔꯣ
ꯍꯩ ꯍ ꯈꯡꯗ꯭ꯔꯦꯗ
ꯎꯝ
ꯄꯨꯡ ꯀꯌꯥꯗ ꯆꯛ ꯆꯥꯒꯦꯔꯣ
ꯄꯨꯡꯁꯦ ꯎꯝ ꯂꯧꯈ꯭ꯔꯗꯕꯅꯤ ꯉꯥꯏꯍꯥꯛ ꯂꯩꯔꯒ
ꯑꯣ ꯇꯦꯜꯂꯦ ꯂꯩꯔꯤꯛ ꯄꯥꯗꯣꯏꯔꯣ ꯕꯣꯜ ꯌꯦꯡꯒꯦꯔꯣ
ꯌꯦꯡꯗ꯭ꯔꯗꯤ ꯉꯁꯤ ꯌꯥꯝ ꯐꯖꯗꯣꯏꯅꯦ
ꯎꯝ ꯅꯪꯒꯤ ꯃꯔꯨꯞ ꯅꯨꯄꯥꯗꯣ ꯑꯦ ꯅꯨꯄꯤꯗꯣ ꯅꯅꯥꯛꯇ ꯂꯩꯕꯗꯣ ꯑꯩ ꯍꯧꯔꯦꯟ ꯀꯣꯜ ꯑꯃꯔꯛ ꯇꯧꯔꯛꯀꯦꯅ ꯍꯥꯏꯔꯛꯎꯀꯣ
ꯑ ꯑ ꯑ ꯑꯣ ꯍꯥꯏꯕꯤ
ꯁꯨꯇꯤ ꯂꯩꯔꯗꯤ
ꯑꯣ ꯑꯣ ꯑꯣ
ꯅꯣꯏꯁꯨ ꯑꯗꯨꯝ ꯇꯧꯔꯛꯄ ꯌꯥꯅꯤꯗ
ꯍꯣꯏ ꯍꯣꯏ ꯍꯣꯏ
ꯑꯩꯒꯤꯁꯦ ꯂꯣꯏꯁꯤꯟꯅꯤꯉꯥꯏ ꯍꯣꯠꯅꯅꯤꯡ ꯕꯦꯚꯥꯔ
ꯅꯪꯗꯤ ꯍꯣꯔꯦꯟ ꯌꯦꯡꯒꯦꯔꯣ
ꯌꯦꯡꯒꯅꯤ ꯍꯣꯏ ꯑꯁ ꯑꯩ ꯔꯨꯝ ꯒꯨꯝꯕꯁꯨ ꯁꯦꯝꯗꯣꯛꯅꯤꯡꯕ꯭ꯔꯥ ꯂꯩꯕꯅꯦ ꯍꯧꯖꯤꯛꯇꯨ
ꯑꯣ ꯑꯗꯨꯒꯤ
ꯎꯝ ꯈꯔ ꯂꯩꯥꯏꯔꯒ ꯁꯦꯝꯗꯣꯛꯀꯅꯤ ꯑꯗꯨ ꯆꯥꯛ ꯊꯣꯡꯗ꯭ꯔꯤ ꯀꯥꯟ ꯏꯟꯖꯥꯡꯗꯤ ꯑꯩꯗꯤ ꯊꯣꯡꯉꯔꯣꯏꯅꯀꯣ ꯑꯗꯨꯅꯤꯅ ꯆꯥꯛ ꯊꯣꯡꯉꯒ ꯗꯨꯝ ꯁꯦꯡꯗꯣꯛꯑꯒ ꯏꯔꯨꯔꯒ ꯑꯗꯨꯝ ꯕꯣꯜ ꯌꯦꯡꯕꯩ ꯃꯇꯝ ꯇꯥꯔꯦ
ꯆꯛ ꯌꯝ ꯌꯝ ꯆꯥꯎꯀꯣ
ꯆꯥꯔꯦ ꯑꯗꯨ ꯑꯁ ꯑꯃ ꯑꯩꯁꯦ ꯍꯥꯏꯐꯝ ꯈꯪꯗꯦꯕ ꯆꯥꯛ ꯆ ꯁꯥꯕꯁꯦ
ꯎꯝ
ꯑꯃꯨꯛꯀ ꯆꯥꯅꯤꯡꯕ ꯅꯨꯃꯤꯠꯅ ꯌꯥꯝ ꯆꯥꯔꯅꯤ ꯆꯥꯅꯤꯡꯗꯕꯅ ꯑꯃ ꯀꯩꯁꯨ ꯆꯥꯅꯤꯡꯗ꯭ꯔꯒ ꯏꯁꯤꯡꯅ ꯆꯥꯏꯌꯦꯕ
ꯎꯝ ꯁꯥꯕꯒꯤꯔꯣ ꯅꯠꯇ꯭ꯔ ꯀꯩꯒꯤꯅꯣ
ꯍꯧꯖꯤꯛꯀꯥꯟ ꯕꯤ ꯄꯤꯗꯣ ꯂꯣ ꯑꯣꯏꯕꯅꯤꯅ ꯊꯥꯎ ꯃꯅꯝꯁꯦ ꯅꯝ ꯅꯤꯡꯗꯦꯕ ꯌꯥꯝꯅ
ꯎꯝ
ꯑꯗꯨꯒꯤ ꯊꯥꯎꯗꯣ ꯊꯥꯎ ꯑꯆꯧꯕ ꯂꯤꯇꯔ ꯑꯃ ꯂꯩꯕ ꯍꯞꯇꯥ ꯑꯃꯃꯨꯛ ꯄꯥꯏꯗꯦ ꯍꯣꯏ
ꯑꯗꯨ ꯅꯪ ꯀꯩꯅꯣꯗꯤ ꯇꯧꯗꯕ꯭ꯔꯥ ꯀꯣꯛ ꯉꯥꯎꯕꯒꯨꯝꯕ ꯇꯧꯗꯕ꯭ꯔꯥ
ꯀꯣꯛ ꯉꯥꯎꯋꯦ ꯃꯔꯛ ꯃꯔꯛꯇ ꯅꯨꯡꯁꯥꯒꯨꯝꯕꯅ ꯊꯣꯛꯄꯗꯤ ꯌꯥꯗ꯭ꯔꯦꯕ ꯑꯗꯨꯒ ꯎꯝ ꯍꯦꯛ ꯍꯧꯒꯠꯂꯒ ꯅꯍꯥꯟꯁꯨ ꯑꯩꯁꯦ ꯈꯔ ꯀꯩꯅꯣ ꯂꯥꯏꯕꯒꯤꯀꯣ ꯈꯔ ꯏꯃꯥꯔꯖꯦꯟꯁꯤ ꯑꯗꯨꯒꯤ ꯑꯩꯁꯦ ꯍꯦꯛꯇ ꯈꯨꯗꯛꯇ ꯍꯧꯒꯠꯂꯒ ꯑꯃꯨꯛꯀ ꯋꯥꯁꯔꯨꯝ ꯆꯪꯉꯒ ꯃꯄꯥꯟ ꯊꯣꯛꯄꯗꯒꯤ ꯂꯣꯏꯔ ꯏꯅꯔꯖꯤ ꯍꯥꯏꯕ ꯂꯣꯏ ꯂꯣꯅꯃꯛ ꯆꯠꯈ꯭ꯔꯦ ꯑꯗꯨꯒ ꯑꯣꯅꯤꯡꯒꯨꯝ ꯄꯨꯛ ꯉꯥꯎꯒꯨꯝ ꯇꯧꯔ ꯑꯁ ꯋꯥꯗꯨꯗꯤ
ꯎꯝ
ꯑꯗꯨꯗꯒꯤ ꯍꯧꯖꯤꯛꯀꯥꯟ ꯑꯩ ꯕꯤꯄꯤ ꯂꯣ ꯑꯣꯏꯈ꯭ꯔꯕꯒꯤ ꯊꯕꯛꯁꯨ ꯀꯔꯤꯁꯨ ꯇꯧꯅꯤꯡꯗꯦ ꯑꯇꯣꯞꯄꯗꯤ ꯑꯗꯨꯝ ꯍꯛꯆꯥꯡꯅ ꯅꯥꯕ ꯂꯩꯇꯦꯕ
ꯎꯝ
ꯇꯤ ꯑꯃꯨꯀ ꯀꯔꯤꯔꯣ ꯎꯝ ꯃꯈꯥꯒꯨꯝꯗ ꯑꯃꯨꯛꯀ ꯐꯝꯕꯒꯨꯝꯕ ꯇꯧꯔꯗꯤ ꯑꯗꯨꯝ ꯑꯣꯟꯅꯤꯡꯕꯒꯨꯝ ꯇꯧ ꯇꯧꯔꯛꯑꯦꯕ ꯆꯥꯛꯁꯨ ꯂꯥꯝꯕ ꯌꯥꯗꯦ ꯍꯧꯖꯤꯛꯀꯥꯟ ꯑꯩ
ꯑꯣ
ꯈꯤꯇꯪ ꯈꯛꯀꯥ ꯆꯥꯛꯂꯥꯝꯃꯗꯤ ꯀꯣꯛ ꯉꯥꯎꯕ ꯍꯧꯋꯦ
ꯑꯥꯎ ꯇꯧꯋꯦ ꯍꯥꯏꯕꯅꯦ ꯑꯗꯨꯃꯥꯏꯅ ꯑꯗꯨꯒꯤꯗꯣ
ꯎꯝ ꯑꯗꯨꯒꯤ ꯇꯣꯛ ꯆꯥꯛ ꯆꯥꯔꯒ ꯂꯩꯕꯅꯦ ꯑꯩ
ꯀꯩꯩꯅꯣꯝ ꯀꯩꯅꯣꯝ ꯋꯥꯠꯍꯜꯂꯨꯔꯅꯣ ꯍꯥꯏꯗꯤ ꯍꯥꯏꯅꯝꯅꯦꯕ ꯑꯗꯨꯗꯣ ꯑꯗꯣ ꯁꯥ ꯃꯍꯤꯒꯨꯝꯕ ꯊꯛꯑꯣ ꯍꯥꯏꯕ꯭ꯔꯥ
ꯑꯗꯨ ꯊꯥꯎꯗꯣ ꯌꯥꯝ ꯆꯥꯋꯣ ꯊꯨꯝꯒꯀꯣ ꯊꯨꯝꯗꯣ ꯌꯥꯛ ꯑꯣ ꯍꯥꯏꯌꯦ
ꯎꯝ
ꯈꯪꯗ꯭ꯔꯦꯗ ꯑꯦꯝꯇꯤ ꯏꯁꯇꯣꯃꯥꯛꯇꯤ ꯂꯩꯕ ꯌꯥꯗ꯭ꯔꯦ ꯍꯧꯖꯤꯛ
ꯃꯌꯥꯝ ꯃꯌꯥꯝ ꯂꯥꯝꯕꯗꯣ ꯑꯁ ꯑꯗꯨꯗꯤ ꯄꯨꯡ ꯕꯥꯔꯣꯐꯧ ꯑꯃꯐꯧ ꯉꯥꯏꯕꯗꯨꯗꯤ ꯑꯣꯏꯗꯧ ꯃꯥꯟꯗ꯭ꯔꯦꯕꯣ ꯍꯟꯗꯛ ꯅꯪꯗꯣ
ꯍꯣꯏ ꯑꯗꯨꯒꯤ ꯑꯈꯣꯏ ꯃꯥꯅ ꯌꯥꯝ ꯃꯊꯥ ꯁꯥꯔꯒꯗ ꯂꯩꯕꯅꯦꯕ ꯆꯥꯛ ꯆꯥꯕꯗꯣ ꯄꯨꯡ ꯃꯇꯝ ꯆꯥꯅ ꯆꯥꯗ꯭ꯔꯦ ꯇꯨꯝꯕꯗꯣ ꯌꯥꯝꯅ ꯇꯨꯝꯃꯦ ꯍꯥꯏꯔ ꯁꯨꯝ ꯄꯨꯡ ꯃꯇꯝꯗ ꯇꯨꯝꯕꯗꯣ ꯌꯥꯗꯦꯅ ꯁꯨꯝ ꯍꯥꯏꯔꯗꯤ
ꯎꯝ
ꯆꯥꯛ ꯆꯥꯕ ꯃꯇꯝꯒ ꯇꯨꯝꯕ ꯃꯇꯝꯗꯣ ꯌꯦꯡꯉꯣ ꯅꯨꯡꯗꯥꯡꯗ ꯄꯨꯡ ꯇꯨ ꯊ꯭ꯔꯤ ꯑꯥꯔꯁ ꯈꯛꯇ ꯇꯨꯝꯃꯦ ꯗꯨ ꯀꯤꯡ ꯆꯠꯅꯤꯡꯉꯥꯏ ꯑꯃꯨꯛꯀ ꯍꯧꯒꯠꯕ ꯇꯨꯝꯃꯟꯈ꯭ꯔꯦꯅ ꯋꯥ ꯉꯥꯡꯕꯗꯨ ꯏꯀꯥꯏꯌꯦꯅꯀꯣ ꯈꯣꯏꯁꯨ
ꯎꯝ
ꯇꯣꯏꯅꯥ ꯑꯁ ꯅꯥꯍꯥꯟꯗꯤ ꯈꯨꯋꯥꯗꯤ ꯂꯩꯗ꯭ꯔꯦ ꯕꯤꯄꯤꯁꯨ ꯂꯣ ꯑꯣꯢꯕꯩ ꯀꯣꯛꯁꯨ ꯉꯥꯎꯔꯦ ꯆꯦꯁ ꯅꯥꯔꯦ ꯈꯨꯋꯥꯗꯣ ꯎꯄꯥꯏ ꯂꯩꯃꯟꯗꯕꯒꯤ ꯑꯩꯗꯣ ꯆꯦꯁ ꯁꯦ ꯅꯥꯕꯁꯦ ꯍꯦꯟ ꯅꯨꯃꯤꯠꯅꯦꯕ ꯑꯗꯨ ꯅꯨꯃꯤꯠꯇꯣ ꯆꯦꯟꯑꯦꯅ ꯆꯦꯟꯕꯅꯤ ꯁꯥꯎꯅꯤꯡꯕꯒꯤ
ꯋꯥꯗꯕ꯭ꯔꯣ
ꯋꯥꯔꯁꯨ ꯇꯧꯒꯦꯅ ꯅꯝꯐꯨꯗ ꯇꯧꯕꯅꯦ ꯁꯥꯎꯅꯤꯡꯕꯒꯤ ꯑꯩ ꯆꯠꯂꯒ ꯆꯠꯄꯅꯤꯅ ꯆꯦꯟꯂꯒꯦꯗꯅ
ꯎꯝ
ꯑꯁ ꯑꯩꯁꯦꯀꯣ ꯌꯥꯗꯕꯅꯦ ꯑꯁꯦꯡꯕ
ꯎꯝ
ꯌꯨꯝꯗ ꯄꯩꯁꯥ ꯆꯠꯄꯤꯅꯦ ꯑꯩ ꯈ꯭ꯋꯥꯏꯗꯒꯤ ꯄꯩꯁꯥ ꯆꯠꯄ ꯃꯤꯁꯦ ꯑꯩꯅꯦ ꯑꯩꯒꯤ ꯌꯨꯝꯗ
ꯑꯗꯨꯃꯥꯏ ꯍꯥꯏꯒꯅꯨꯗ ꯐꯠꯇꯕꯅꯤ
ꯑꯩꯅ ꯆꯠꯍꯜꯂꯦ ꯑꯁꯦꯡꯕ ꯄꯩꯁꯥ ꯄꯩꯁꯥ ꯈꯨꯆꯠꯁꯤꯗꯤ ꯑꯩꯒꯤ
ꯑꯁ ꯅꯪꯅ ꯍꯌꯦꯡ ꯂꯣꯏ ꯃꯦꯟꯗꯣꯏꯅꯦ ꯑꯃꯨꯛꯀ ꯄꯤꯗꯣꯏꯅꯤꯅꯦ ꯀꯩꯅꯣꯅꯦ
ꯃꯦꯟꯅꯤꯉꯥꯏꯗꯣ ꯑꯁ ꯍꯩꯍꯥ ꯈꯪꯗ꯭ꯔꯦꯗ
ꯃꯦꯟꯗꯣꯏꯅꯦ ꯃꯦꯟꯗꯣꯏꯅꯦ ꯅꯪ ꯋꯥ ꯅꯪꯅ ꯑꯃꯨꯛꯀ ꯂꯣꯏ ꯇꯧꯔꯛꯇꯣꯏ
ꯇꯧꯅꯤꯡꯉꯦ ꯑꯗꯨ ꯊꯕꯛ ꯐꯪꯗ꯭ꯔꯗꯤ ꯀ꯭ꯔꯤ ꯇꯧꯗꯨꯏꯅꯣ
ꯐꯪꯅꯤ ꯐꯪꯅꯤ ꯃꯄꯥꯜꯂꯝꯗ
ꯏꯁ ꯃꯄꯥꯟ ꯂꯝꯗ ꯈꯪꯗꯦꯗ ꯁꯤ ꯏꯟꯗꯤꯌꯥ ꯃꯅꯨꯡꯗꯗꯤ ꯑꯣꯏꯗꯤ ꯑꯣꯏꯔꯣꯏ ꯂꯥꯏꯔꯗꯤ ꯏꯁꯥꯒꯤ ꯐꯥꯎꯕꯗ ꯀꯣꯟꯅꯥꯔꯔꯣꯏ ꯁꯤꯗꯗꯤ
ꯎꯝ ꯑꯗꯨꯕꯨꯗꯤ ꯄꯩꯁꯥꯗꯣ ꯆꯥꯎꯗꯕꯅꯤꯅ
ꯎꯝ ꯈꯨꯄꯤꯛꯇꯤ ꯇꯣꯂꯣꯞ
ꯑꯗꯨꯅꯦ ꯄꯩꯁꯥꯒ ꯇꯣꯂꯣꯞ ꯈꯨꯄꯤꯛ ꯇꯨꯒ
ꯏꯁ ꯔꯦꯟꯒꯤ ꯃꯃꯜꯅ ꯏꯇꯥꯡ ꯇꯥꯉꯒ ꯄꯩꯁꯥꯅ ꯏꯄꯤꯛ ꯄꯤꯛꯑꯒ ꯌꯥꯝꯅꯀꯣ
ꯑꯗꯨꯁꯨ ꯃꯊꯥ ꯌꯥꯝ ꯁꯥꯏꯌꯦꯕ ꯑꯗꯨꯒꯤꯅꯦꯕ ꯍꯧꯖꯤꯛ ꯈꯜꯂꯤꯁꯦ ꯀꯗꯥꯥꯏꯗꯕꯨ ꯇꯧꯔꯨꯗꯨꯏꯅꯣ ꯒ꯭ꯌꯥꯟ ꯃꯦꯟꯒ ꯇꯥꯗꯦ
ꯅꯣꯏꯁꯨ ꯃꯄꯥꯜ ꯔꯣꯝ ꯂꯥꯏꯟ ꯇꯧꯅ
ꯑꯗꯣ ꯍꯧꯖꯤꯛꯀꯥꯟꯗꯣ ꯑꯗꯨꯕꯨ ꯇꯧꯕꯗꯤ ꯇꯧꯅꯦꯕꯀꯣ ꯑꯗꯨ ꯄꯩꯁꯥ ꯌꯦꯡꯉꯣ ꯍꯧꯖꯤꯛꯀꯥꯟ ꯔꯦꯟꯇꯣ ꯅꯪꯅꯒ ꯍꯥꯏꯕ ꯈꯨꯌꯥꯝꯗꯣ
ꯎꯝ
ꯇꯥꯡꯃꯟꯕꯒꯤ
ꯎꯝ ꯑꯗꯨ ꯃꯄꯥꯜ ꯔꯣꯝꯗꯗꯤ ꯎꯝ ꯄꯩꯁꯥꯗꯣ ꯑꯗꯨꯝ ꯑꯩꯈꯣꯏꯅ ꯗꯥꯥꯎ ꯐꯥꯔꯗꯤ ꯍꯥꯏꯕꯅꯤ ꯃꯣꯏꯅ ꯂꯣꯏ ꯂꯣꯏꯅꯃꯛ ꯔꯨꯝꯁꯨ ꯀꯔꯤꯁꯨ ꯆꯥꯅꯤꯡꯉꯥꯏꯁꯨ ꯂꯣꯏ ꯄꯤꯔꯒ ꯇꯥꯎꯕ ꯃꯐꯝ ꯃꯐꯝꯁꯨ ꯈꯔ ꯍꯥꯏꯔꯤ ꯂꯩꯕ ꯃꯥꯜꯂꯦꯕ ꯑꯗꯨꯗꯒꯤ ꯃꯄꯥꯜ ꯔꯣꯝꯁꯦ ꯆꯍꯤ ꯑꯃ ꯑꯅꯤ ꯂꯩꯔꯗꯤ ꯑꯗꯨꯝ ꯄꯩꯁꯥꯗꯤ ꯁꯦꯚꯤꯡ ꯇꯧꯕ ꯐꯪꯒꯅꯦꯕ ꯃꯣꯏꯗꯗꯤ ꯑꯩꯠꯇꯤ ꯖꯤ ꯑꯦꯟ ꯑꯦꯝꯗ ꯐꯥꯎ ꯑꯦꯠꯇꯤꯅ ꯏꯁꯇꯥꯔꯇꯤꯡ ꯇꯧꯋꯦ ꯍꯥꯏꯕꯅꯦ
ꯎꯝ ꯀꯌꯥꯅꯦꯕ
ꯁꯤꯠ ꯑꯦꯠꯇꯤ ꯑꯦꯠꯇꯤ
ꯑꯣ
ꯗ ꯍꯧꯖꯤꯛ ꯐꯣꯔ ꯌꯤꯌꯥꯔ ꯇꯝꯕ ꯀꯣꯏꯕꯨꯗꯤ ꯑꯗꯨꯝ ꯄꯩꯁꯥ ꯆꯥꯎꯒꯅꯤ ꯍꯥꯏꯕꯅꯦꯕ ꯃꯣꯏ
ꯑꯣ
ꯎꯝ ꯈꯪꯗ꯭ꯔꯦ ꯀꯃꯥꯏꯅ ꯇꯧꯗꯣꯏꯅꯣ ꯃꯁꯇ꯭ꯔꯗꯤ ꯇꯝꯕ ꯉꯝꯃꯔꯣꯏꯗ
ꯍꯥ ꯍꯥ ꯍꯥ ꯉꯝꯅꯤꯗ
ꯂꯩꯔꯤꯛ ꯍꯥꯏꯕꯁꯦ ꯇꯝꯅꯤꯡꯗ꯭ꯔꯦ
ꯀꯩꯒꯤ ꯇꯝꯅꯤꯡꯗꯕ꯭ꯔꯣ ꯀꯩꯅꯣꯅꯦ
ꯉꯝꯅꯤꯡꯗ꯭ꯔꯦ ꯑꯩ ꯋꯥꯔꯦ ꯇꯥꯅꯤꯡ ꯇꯝꯅꯤꯡꯗ꯭ꯔꯦ
ꯇꯝꯃꯣ ꯇꯝꯃꯣ ꯑꯗꯨ ꯈꯪꯗꯦꯗ ꯅꯣꯏꯒꯤꯗꯤ ꯑꯗꯨ ꯇꯝꯗ꯭ꯔꯗꯤ ꯀꯥꯅꯗꯦ ꯍꯥꯏꯕꯅꯤꯅꯀꯣ
ꯎꯝ ꯑꯗꯣ ꯀꯥꯟꯕ꯭ꯔꯥ ꯀꯥꯅꯗꯕ꯭ꯔꯥ ꯁꯤꯗ ꯎꯝ ꯃꯨꯅ꯭ꯌꯔ ꯑꯦ ꯑꯥ ꯃꯣꯏꯅ ꯀ꯭ꯂꯤꯅꯤꯛꯀꯨꯝꯕ ꯂꯥꯏꯕꯗꯣ ꯐꯤꯖꯤꯑꯣꯊꯦꯔꯥꯄꯤ ꯂꯣꯏꯕ ꯈꯣꯏꯁꯦ ꯑꯗꯨꯝ ꯕꯦꯆꯦꯂꯔ ꯈꯛꯇ ꯎꯋꯦ ꯑꯩꯗꯤ ꯇꯨꯝ ꯌꯥꯗꯤ ꯌꯥ ꯃꯂꯦ
ꯎꯕꯥꯏ ꯂꯩꯇ꯭ꯔꯗꯤꯅꯠꯇ꯭ꯔꯥ
ꯎꯝ
ꯎꯝ
ꯅꯍꯥꯟꯁꯨ ꯑꯈꯣꯏ ꯑꯦꯟꯖꯥꯡ ꯅꯥꯄꯤ ꯂꯥꯎꯧꯕ ꯆꯠꯄ ꯃꯐꯝꯗꯁꯨ ꯑꯗꯨꯝ ꯐꯤꯁꯣꯊꯦꯔꯥꯄꯤꯒꯤ ꯕꯦꯆꯤꯂꯔ ꯈꯛꯇ ꯂꯣꯏꯕ ꯃꯤ ꯑꯣꯏꯔꯝꯃꯤꯕ
ꯎꯝ
ꯎꯝ ꯌꯥꯕ ꯃꯥꯂꯦꯅ ꯑꯗꯨ ꯈꯜꯂꯦꯗ
ꯑꯗꯨꯝ ꯇꯧꯔꯅꯤ ꯑꯣꯏꯔꯔꯣꯏ ꯑꯗꯣ ꯈꯣꯏꯆꯦꯅ ꯍꯥꯏꯕꯋꯅꯦ ꯎꯝ
ꯑꯩꯒꯤ ꯌꯨꯝꯁꯨꯅꯦ ꯑꯩꯅ ꯇꯝꯅꯤꯡꯔꯗꯤ ꯇꯝꯃꯣꯅ ꯑꯩꯗꯣ ꯊꯕꯛ ꯊꯤꯔꯅꯤ ꯉꯝꯃꯔꯣꯏ
ꯍꯟꯗꯛ ꯊꯤꯒꯦꯇꯦ
ꯃꯁꯇꯔꯒ ꯑꯃꯨꯛꯀ ꯇꯝꯔꯗꯤ ꯏꯁ ꯆꯍꯤ ꯀꯨꯟꯊ꯭ꯔꯥ ꯁꯨꯔꯅꯤ
ꯎꯝ
ꯄꯦ
ꯑ ꯍꯥ ꯄꯩꯁꯥ ꯇꯥꯟꯕꯒꯤ ꯃꯇꯝꯗꯣ ꯑꯍꯥ ꯄꯥꯛꯂꯩꯂꯔꯣꯏ
ꯑꯗꯨꯒꯤꯅꯦ ꯌꯨꯝꯒꯤ ꯄꯩꯁꯥ ꯄꯤꯕ ꯃꯐꯝ
ꯄꯥꯅꯤꯡꯕꯅꯥ ꯄꯩꯁꯥꯁꯤꯅ ꯉꯥꯎꯔꯕꯅꯦ ꯄꯅꯤꯡꯕ
ꯄꯩꯁꯥ ꯈꯣꯆꯣꯞꯇꯣ
ꯑꯣ ꯑꯁꯦꯡꯕ ꯆꯣꯞꯄꯅ ꯑꯩꯗꯤ ꯌꯥꯗ꯭ꯔꯕꯅꯦ
ꯃꯤꯒ ꯍꯥꯏꯅꯕ ꯌꯥꯗ꯭ꯔꯦꯕ
ꯍꯦꯟꯖꯤꯟꯕꯅꯦ ꯁꯨꯝ ꯑꯩꯗꯤ ꯄꯥꯝꯕꯅ ꯂꯣꯏꯔꯕꯅꯦ
ꯍꯥꯏ ꯆꯣꯞꯄꯟꯕꯒꯤ ꯄꯩꯁꯥ ꯈꯨꯆꯣꯞꯁꯦ ꯂꯩꯗꯤ ꯂꯩꯇ꯭ꯔꯦ ꯏꯕꯥꯅꯤ ꯑꯍꯣꯏ ꯍꯦꯟꯖꯤꯟ ꯃꯟꯈ꯭ꯔꯦꯕ ꯌꯥꯝꯅ
ꯎꯝ ꯂꯩ ꯇꯕꯒꯤꯅꯦ
ꯎꯝ ꯄꯥꯏ ꯂꯩꯥꯇꯦ ꯑꯗꯨꯝ ꯆꯣꯞꯄ ꯇꯥꯔꯦ